ꯑꯩꯗꯣ
ꯇꯥꯏꯌ‌ꯦꯀꯣ
ꯑꯥ ꯋꯥꯔꯤ ꯅꯨꯡꯉꯥꯏꯕꯒꯤ ꯈꯪꯗ꯭ꯔꯦ ꯑꯩ ꯏꯊꯟꯇ ꯋꯥꯔꯤ ꯁꯥꯔꯒ ꯂꯩꯕ
ꯑꯧ ꯁ‌ꯦꯠ ꯇꯧꯒꯅꯤ ꯅꯪ
ꯏꯊꯟꯗ ꯋꯥꯔꯤ ꯁꯥꯔꯒ ꯑꯥꯏ ꯀꯩꯒꯤꯔ ꯈꯨꯝꯗꯕꯁꯦ ꯍꯥꯏꯔꯒ ꯑꯩꯗꯣ ꯌꯦꯡꯕ ꯑꯁ ꯏꯀꯥꯢ ꯌꯦ ꯏꯊꯟꯗ ꯋꯥꯔꯤ ꯁꯥꯔ ꯂꯩꯕꯗꯨ
ꯏꯀꯥꯏꯒꯅꯣꯗ ꯅꯌꯥꯝꯕꯅꯤ ꯀꯩꯗꯧꯒꯦ
ꯑꯦ ꯅꯌꯥꯝꯕꯅꯤ ꯀꯥꯏꯅ
ꯨꯅꯕꯨꯡ ꯅꯕꯨꯡꯅ‌ꯦ ꯅꯕꯨꯡ ꯏꯕꯨꯡꯅ‌ꯦ ꯏꯕꯨꯡꯅ‌ꯦ ꯅꯌꯥꯝꯕ ꯅꯌꯥꯝꯕ ꯅꯤꯀꯣ
ꯑꯌꯥꯝꯕ ꯍꯥꯏꯅꯤꯡꯉꯥꯏ ꯂꯩꯇꯦ ꯅꯣꯏꯁꯦ ꯑꯌꯥꯝꯕꯅ ꯅꯠꯇꯦ
ꯑꯗꯨꯗꯤ
ꯑꯩꯒꯤ ꯐꯔ‌ꯦꯟ ꯅ‌ꯦ ꯑꯩꯒꯤ ꯑꯥ ꯏꯃꯥꯟꯅꯕ
ꯑꯣ ꯅꯃꯥꯟꯅꯕ
ꯏꯃꯥꯟꯅꯕ
ꯃꯈ‌ꯣꯟ ꯇꯥꯗꯦ ꯐꯖꯅ ꯅꯪꯒꯤ ꯃꯈ‌ꯣꯜꯗꯣ
ꯏꯃꯥꯟꯅꯕ ꯍꯥꯏꯗꯣꯏꯅꯦ
ꯀꯥꯏꯗꯦ ꯅꯪꯅ ꯍꯥꯏꯅꯤꯡꯉ‌ꯦ ꯍꯥꯏꯔꯁꯨ ꯑꯗꯨꯃꯥꯏꯅ ꯍꯥꯏꯅꯤꯡꯉꯁꯨ ꯀꯥꯏꯗꯦ
ꯏꯌꯥꯝꯕꯗꯤ ꯅꯠꯇꯦ ꯑꯃꯐꯥꯎ ꯀꯥꯎꯔꯣꯏꯗ
ꯅꯪꯉꯣꯟꯗꯩꯗꯤ ꯍꯟꯒꯅꯤꯀꯣ ꯑꯩꯅ
ꯍꯜꯂꯝꯒꯅꯤ ꯍꯜꯂꯝꯒꯅꯤ
ꯆꯍꯤ ꯀꯌꯥ ꯁꯨꯔ‌ꯦ ꯆꯍꯤ ꯀꯌꯥ ꯁꯨꯔꯒꯦ
ꯑꯁ ꯑꯩꯗꯤ ꯀꯨꯟꯊ꯭ꯔꯥ ꯁꯨꯔꯦꯗ
ꯑꯁ ꯃꯆꯤꯟ ꯊꯤꯌ‌ꯦꯅꯦ ꯃꯁꯤ
ꯀꯨꯟꯊꯔꯥ ꯁꯨꯒꯗꯧꯔꯦ ꯑꯗꯨ ꯑꯣꯏꯔꯁꯨ
ꯅꯪꯗꯤ ꯋꯥ ꯉꯥꯡꯕꯗ ꯀꯨꯟꯊ꯭ꯔꯥ ꯁꯨꯗꯦ ꯑꯩ ꯈꯪꯉꯦ ꯅꯪꯒꯤ ꯋꯥ ꯉꯥꯡꯕꯩ ꯏꯁꯇꯥꯜꯗꯣ ꯅꯪꯒꯤ ꯋꯥ ꯉꯥꯡꯕꯩ ꯏꯁꯇꯥꯜꯗꯣ ꯀꯨꯟꯊ꯭ꯔꯥ ꯁꯨꯗ꯭ꯔꯤꯌꯦ
ꯑꯗꯨ ꯑꯣꯏꯔꯁꯨ ꯑꯩꯒꯤ ꯈꯣꯟꯖꯦꯜꯁꯦ ꯑꯉꯥꯡ ꯑꯣꯏ ꯑꯉꯥꯡꯒꯤ ꯈꯣꯟꯖꯦꯜ ꯃꯥꯟꯕꯒꯤꯅꯤꯕ ꯆꯥꯍꯤꯗꯤ ꯑꯥꯥ ꯌꯧꯔꯦ ꯋꯥꯈꯜꯂꯣꯟꯗ ꯍꯥꯏꯔꯁꯨ ꯑꯥ ꯌꯥꯎꯔꯦ ꯒꯌ꯭ꯥꯟ ꯇꯥꯕꯅꯤꯗ
ꯒꯌ꯭ꯥꯟ ꯇꯥꯕꯗꯨꯅꯤ ꯒꯌ꯭ꯥꯟ ꯇꯥꯕꯗꯨꯅꯤ ꯐꯕꯁꯦ
ꯒꯌꯥꯟ ꯇꯥꯃꯟꯕꯒꯤ ꯑꯉꯥꯡ ꯁꯥꯔꯒ ꯂꯩꯕꯅꯦ ꯑꯩꯁꯦ
ꯎꯝ ꯑꯍꯟꯗꯤ ꯑꯣꯏꯔꯝꯃꯣꯏ ꯅꯪ ꯑꯉꯥꯡꯅꯤ
ꯊꯥꯖꯗꯦꯀꯣ ꯌꯥꯔꯦ
ꯍꯥ
ꯊꯥꯖ ꯃꯟ ꯊꯥꯖꯗꯕ ꯃꯥꯜꯂꯦ ꯅꯪ
ꯁꯨꯡ ꯊꯥ ꯊꯥꯖꯗꯦ
ꯆꯥꯏꯗꯦ ꯄꯥꯔꯐ꯭ꯌꯨꯝꯒ
ꯅꯪꯅ ꯆꯤꯟꯊꯤꯔ ꯑꯩꯅ ꯄꯨꯡ ꯊꯥ ꯊꯥꯖꯒꯗꯔꯣ
ꯑꯩꯁꯦ ꯆꯤꯟ ꯑꯩꯁꯦ ꯄꯥꯛ ꯆꯤꯟ ꯊꯤꯕ ꯅꯠꯇꯦ ꯃꯤꯕ ꯃꯤ ꯅꯠꯇꯦ ꯑꯩꯁꯦ ꯑꯁꯦꯡꯕ ꯈꯛꯇ ꯍꯥꯏꯕꯅꯦ ꯑꯗꯨꯕꯨ ꯑꯁ ꯎꯝ ꯑꯩꯕꯨ ꯆꯤꯟ ꯊꯤꯕ ꯇꯥꯍꯜꯂꯦ
ꯋꯥ ꯑꯃ ꯍꯥꯏꯕꯤꯒꯦꯕꯀꯣ ꯉꯥꯏꯈꯣ ꯏꯁꯤꯡ ꯑꯃ ꯊꯛꯈꯤꯒꯦ
ꯋꯥ ꯑ ꯉꯥꯡ ꯋꯥꯟꯕꯒꯤ ꯁꯤ ꯈꯪꯅꯤꯡꯕ ꯃꯥꯜꯂꯦ
ꯑꯩꯅ ꯋꯥ ꯑꯃ ꯍꯥꯏꯕꯤꯉ ꯁꯤꯂꯣꯡꯗ
ꯑ
ꯂꯩꯁꯥꯕꯤ ꯊꯦꯡꯅꯕ ꯈꯨꯗꯤꯡꯁꯤꯡꯁꯦ ꯄꯥꯔꯐ꯭ꯌꯨꯝ ꯑꯗꯨꯝ ꯅꯝꯃꯦꯕ ꯃꯣꯏꯁꯦ ꯅꯨꯄꯥꯕꯨꯗꯤ ꯅꯨꯄꯤꯅ ꯍꯦꯟꯅ ꯄ꯭ꯔꯣꯁꯨꯝ ꯀꯥꯞꯄꯅꯤ ꯏꯔꯨꯕ꯭ꯔꯥ ꯏꯔꯨꯗꯕ꯭ꯔꯥ ꯈꯪꯗꯦ ꯄꯔꯐ꯭ꯌꯨꯝ ꯄꯨꯡ ꯀꯥꯞ ꯀꯥꯞꯄꯦ ꯅꯨꯄꯤꯁꯤꯡ ꯍ ꯏꯔꯨꯕ꯭ꯔꯥ ꯏꯔꯨꯗꯕ꯭ꯔꯥ ꯈꯪꯗꯦꯗ ꯑꯩꯗꯤ ꯒ꯭ꯌꯥꯟ ꯇꯥꯔꯦꯅ
ꯅ ꯃꯐꯝꯗ ꯏꯪꯕ ꯏꯪꯉꯦ ꯍꯥꯏꯕ ꯅꯠꯇ꯭ꯔꯣ
ꯍꯣꯏ
ꯑꯗꯨꯗꯤ ꯏꯔꯨꯔꯣꯏ ꯏꯔ ꯏꯔꯨꯗꯕꯒꯤ ꯄꯥꯔꯐ꯭ꯌꯨꯝ ꯌꯥꯝ ꯌꯥꯝ ꯀꯥꯞꯅ ꯆꯠꯂꯝꯒꯅꯤ
ꯃꯣꯏ ꯄꯥꯔꯐ꯭ꯌꯨꯝꯗꯤ ꯆꯣꯀꯂꯦꯠ ꯅꯝꯕ ꯉꯥꯛꯇ
ꯑꯩꯁꯨ ꯂꯩꯑꯦ ꯑꯗꯨ ꯑꯗꯣ ꯑꯩ ꯑꯩꯒꯤꯁꯨ ꯂꯩꯕ
ꯎꯝ ꯃꯅꯥꯛꯇ ꯆꯠꯂꯗꯤ ꯃꯅꯝꯗꯤ ꯍꯥꯎꯋꯦꯍꯦ ꯃꯅꯝꯗꯤ ꯍꯥꯎꯕ ꯉꯥꯛꯇ ꯅꯨꯄꯤꯁꯤꯡꯁꯦ ꯂꯩꯁꯥꯕꯤꯁꯤꯡ ꯂꯩꯁꯥꯕꯤ ꯍꯦꯛ ꯀꯥꯟꯕ ꯍꯦꯛ ꯃꯅꯝ ꯅꯝꯕ ꯍꯧꯔ ꯍꯧꯕ ꯃꯅꯝ ꯅꯝꯕ
ꯅꯪꯗ ꯂꯩꯁꯥꯕꯤꯗ ꯂꯥꯛꯄ ꯃꯣꯏꯒꯤ ꯇꯨꯡꯗ ꯏꯟ ꯑꯗꯨ ꯏꯅꯅꯤꯡꯉꯥꯏ ꯇꯧꯔꯅꯦ
ꯎꯗꯦ ꯑꯗꯨꯝ ꯂꯝꯕꯤꯗ ꯆꯠꯄꯗꯣ ꯊꯦꯡꯅꯕꯗꯣ ꯂꯝꯕꯤꯗ ꯀꯥꯟꯕꯗꯣ ꯀ꯭ꯔꯣꯁꯤꯡ ꯇꯧꯕ ꯀꯥꯟꯗ ꯑꯗꯨꯝ ꯀ꯭ꯔꯣꯁ ꯇꯧꯕ ꯀꯥꯟꯗ
ꯑꯗ ꯃꯗ ꯅꯨꯡꯉꯥꯏꯃꯟꯕꯤꯒꯦ ꯑꯃꯨꯛꯀ ꯅꯪꯁꯦ ꯑꯃꯨ ꯃꯇꯨꯡ ꯏꯅꯤꯗ ꯑꯩ ꯁꯛꯕꯤ ꯅꯩꯅ ꯃꯔꯕꯤꯌꯨ ꯀꯥ ꯍꯥꯏꯔ ꯍꯪꯛꯇ
ꯑꯩꯁꯨ ꯍꯏ ꯍꯨꯏ ꯃꯥꯟꯕ꯭ꯔꯣ ꯑꯩꯁꯦ ꯑꯁ ꯂꯝꯕꯤꯒꯤ ꯍꯨꯏꯒꯤ ꯇꯥꯏꯞꯇ ꯀꯅꯥꯅ ꯑꯗꯨꯃꯥꯏꯅ ꯀꯨ ꯏ ꯏꯈ꯭ꯔꯣꯅꯦ
ꯑꯦ ꯏꯁ ꯇꯧꯕ ꯂꯩꯅ ꯅꯨꯄꯥꯁꯤꯡ ꯈꯔꯗꯤ ꯂꯩꯁꯥꯕꯤ ꯐꯖꯩꯒ ꯍꯥꯏꯔ ꯄꯤ ꯀꯥꯏꯅ ꯅꯤꯔꯒ ꯂꯩꯕꯗꯣ ꯌꯥꯎꯗꯗꯤꯤꯟꯠꯇꯤ ꯀꯣ
ꯑꯍꯣꯏ ꯑꯗꯨꯕꯨ ꯑꯩꯗꯤ ꯑꯩꯒꯤ ꯏꯆꯠ ꯉꯥꯛꯇꯕ ꯌꯥꯗꯦ ꯑꯗꯨꯃꯥꯏꯅ ꯇꯧꯗꯦ ꯁꯁ ꯦꯁꯄꯤ ꯑꯃ ꯂꯩꯅꯤ ꯀꯩꯅꯣ ꯁꯤꯤꯡꯅꯤ ꯀꯩꯅꯣ ꯥꯏ ꯨ ꯇꯧ ꯊꯧ ꯍꯧꯔꯖꯤ
ꯗꯤꯇꯩ ꯊꯥ ꯆ ꯊ
ꯑꯗ ꯄꯥꯔꯐ꯭ꯌꯨꯝ ꯄꯨꯨꯡꯀꯥ ꯀꯥꯞ ꯄꯤꯔꯨ ꯁꯨꯏꯔꯨꯗ꯭ꯔꯒ ꯈꯪꯗꯦ
ꯏꯔꯨꯗꯕꯒꯤ ꯄꯥꯔꯐ꯭ꯌꯨ ꯀꯥꯞꯄꯅꯦꯅ ꯊꯤꯕꯗ ꯊꯤ ꯍꯥꯟ ꯀꯩ ꯍꯥꯏꯁꯤꯔ
ꯊꯊꯗꯕ ꯍꯥ ꯃꯅꯝ ꯆꯦꯟꯗꯅꯕ ꯀꯥꯕꯤꯅꯦꯕ
ꯑ ꯑꯗꯨꯗꯦꯅꯤ ꯋꯥ ꯏꯔꯨꯔ ꯄꯔꯐꯤꯌꯨꯝ ꯀꯥꯞꯂꯁꯨ ꯌꯥꯔꯦꯅ
ꯎꯝ
ꯎꯝ
ꯑꯗꯨꯗꯣ ꯃꯁꯤꯔꯕ ꯃꯥꯅꯦ ꯗ꯭ꯔꯦꯁ ꯄ ꯅꯥ ꯅ ꯇꯧ ꯃ
ꯀꯅꯥ ꯈꯪ
ꯏꯔꯨꯗꯤ ꯏꯔꯨꯝꯃꯅꯤ ꯏꯔꯨꯗꯕꯁꯨ ꯌꯥꯎꯔꯝꯔꯕꯅꯤ
ꯑꯁꯦꯡꯕꯅꯦ ꯅꯛꯅꯤꯡꯉꯦꯒꯤ ꯋꯥꯔꯤꯁꯤꯗꯤ
ꯑꯩꯅꯣ
ꯈꯁꯤ ꯐꯁ ꯍꯥꯏꯕ ꯃꯥꯂꯦꯕ ꯑꯗꯨ ꯒꯃꯔꯤ ꯈꯌꯥꯗꯣ ꯁꯔ ꯂꯩꯕ
ꯅꯨꯄꯤꯦꯁꯤꯡꯕꯨ ꯐꯖꯅ ꯑꯦꯅꯥꯂꯥꯏꯁ ꯇꯧꯍꯅꯤꯡꯗꯤ
ꯑꯗ ꯂꯄꯤꯤꯒꯤ ꯀꯠꯇꯦ ꯈ ꯅꯨ ꯅꯨꯄꯥꯁꯤꯡꯁꯦ ꯇꯔꯥ ꯈꯛꯇ ꯑꯣꯏꯔꯝꯃꯅꯦꯦ
ꯏꯃꯥꯏꯅ ꯇꯗ
ꯌꯥꯄꯤ ꯁꯤꯉꯦꯔꯒꯄꯤ ꯇꯒ
ꯎꯝ
ꯇꯧꯔꯝꯒꯅꯤ
ꯇꯧꯗꯤꯤꯗ
ꯎꯝ
ꯑꯗꯩ ꯅꯨꯄꯤꯁꯤꯡꯕꯨ ꯇꯦꯛꯁ ꯊꯥꯕ ꯃꯇꯝꯗ ꯑꯃꯪꯛꯇ ꯁꯪꯗ꯭ꯔꯦ
ꯂꯥꯏꯔꯤꯛ ꯄꯥꯕꯒꯤꯦ
ꯍꯣꯏ
ꯑꯩ ꯅꯨꯄꯤ ꯍꯧꯖꯤꯛ ꯋꯥꯔꯤ ꯁꯥꯔꯒ ꯂꯩꯔꯤꯗ ꯍꯧꯖꯤꯛꯁꯦ
ꯋꯥꯔꯤ ꯁꯥꯕꯁꯤꯗꯤ ꯀꯥꯟꯅꯕ ꯐꯪꯅꯤꯕ ꯁꯥꯕ ꯀ
ꯀꯥꯟꯕ ꯊꯁ
ꯌꯥꯏ ꯍ ꯌꯥꯏ ꯍꯣꯅꯕꯗ ꯀꯜꯂꯣ
ꯐꯜꯂꯕ ꯆꯜꯂ ꯍꯜꯂ
ꯐꯔꯅꯥꯕ ꯇ ꯈꯦ
ꯎꯝ
ꯄꯨꯡ ꯀꯌꯥꯗ ꯇꯣꯡ꯭ꯔꯣ
ꯉꯗꯤ ꯃ ꯑꯗꯨ ꯃꯥꯜꯅꯤ ꯑꯁꯇ ꯅꯤꯡꯤꯡꯕ ꯂꯨꯔꯦ ꯑꯩꯌ ꯑꯌꯨꯛ ꯁꯄ ꯌꯦꯡꯕꯤꯨꯀꯣ ꯉꯔꯥꯡ ꯅꯨꯡ ꯂꯥꯟꯗꯤ ꯇꯨꯝꯗ꯭ꯔꯤ ꯑꯌꯨꯛ ꯁꯨꯕꯥꯎ ꯌꯦꯡꯕ
ꯑ ꯑꯩꯁꯦ ꯕꯣꯜꯒꯤ ꯍꯥꯏꯔꯗꯤ ꯄꯨꯔꯥ ꯊꯝꯃꯣꯏ ꯍꯛꯆꯥꯡ ꯊꯝꯃꯣꯏ ꯄꯨꯛꯅꯤꯡ ꯂꯣꯏꯅ ꯆꯪꯔꯤꯅꯦ
ꯔꯜ ꯀꯞ ꯑꯣꯏꯕꯤꯅꯤ
ꯅꯦ ꯑꯗꯨꯅꯦ ꯑꯩ ꯍꯥꯏꯦ ꯕꯨꯠꯇ ꯏꯁꯇꯒ꯭ꯔꯝꯗ ꯏꯐ ꯌꯨ ꯋꯥꯁ ꯍ ꯍ ꯍꯔꯒ ꯎꯝ ꯄꯥꯁꯤꯡꯗꯤ ꯔꯥꯛꯒꯤ ꯃꯦꯠꯁꯦ ꯊ꯭ꯔꯤ ꯄꯤ ꯑꯦꯝ ꯑꯣꯏꯁꯤꯔ ꯈꯪꯗꯦ ꯇꯨ ꯄꯤ ꯑꯦꯝꯔ ꯌꯦꯡꯅꯤꯡꯉꯗꯤ ꯇꯧꯧꯕꯅꯦ ꯑꯗꯨ ꯑꯗꯨ ꯑꯣꯏꯕꯒꯤ ꯅꯨꯄꯤꯅ ꯑꯩꯣꯏꯁꯨ ꯀꯩꯅꯣ ꯍꯥꯏꯕꯗꯤ ꯅꯨꯄꯤꯁꯤꯡꯕꯨꯣ ꯏꯐ ꯍꯤ ꯋꯥꯟ ꯍꯤ ꯋꯤꯜ ꯍꯥꯏ ꯍꯥꯏꯕꯗ ꯇ ꯂꯩꯖ
ꯈꯪꯗꯦꯅꯤꯩꯗꯤ ꯍꯥꯏꯗꯤ ꯔꯣꯃꯦꯟꯇꯤꯛ ꯍꯥꯏꯇꯥꯔꯅꯤꯅ ꯑꯗꯨꯒꯨꯝꯕꯗꯤ ꯈꯪꯗ꯭ꯔꯦ
ꯍꯩꯇꯦ ꯍꯥꯏꯔꯦ ꯂꯣꯏꯁꯇꯔ ꯑꯣꯏꯔ ꯑꯣꯏꯔꯝꯒꯅꯤꯀꯣ ꯂꯥꯁꯇ
ꯑꯗꯨꯒꯨꯝꯕ ꯃꯤꯝꯁꯇꯣ ꯑꯩ ꯌꯦꯡꯗ꯭ꯔꯦ
ꯑꯩꯨ ꯑꯃꯨꯛ ꯎꯔꯗꯤ ꯊꯥꯔꯛꯀꯦ
ꯊꯥꯔꯣ ꯊꯥꯔꯣ
ꯏꯟꯁꯇꯥꯒ꯭ꯔꯥꯝ ꯄꯥꯏꯔꯅ
ꯎꯝ
ꯄꯥꯏꯗꯅ
ꯎꯝ
ꯑꯩ ꯁꯛ ꯊꯤꯕꯅꯤ ꯌꯦꯡꯉꯨꯅꯨ
ꯏꯁ ꯊꯤꯕ꯭ꯔꯥ ꯊꯤꯗꯕ꯭ꯔꯥ ꯀꯥꯏꯗꯦꯅꯝ ꯌꯦꯡꯒꯦ ꯌꯥ ꯍꯥꯏꯕꯅꯦ ꯑꯩꯁꯨ ꯌꯥꯝ ꯊꯛ ꯊꯤꯕꯅꯦ ꯑꯩꯁꯨ
ꯊꯤꯕꯅꯦ ꯐꯖꯗꯦ
ꯊꯤꯕꯒꯤ ꯊꯤꯕꯁꯤꯡ ꯑꯗꯨꯝ ꯋꯥꯔꯤ ꯁꯥꯔꯒ ꯂꯩꯔꯁꯦ
ꯊꯤꯔꯁꯨ
ꯊꯥꯖꯗꯕꯗꯣ
ꯑꯁ ꯅꯨꯄꯥꯒꯤ ꯀꯣꯜ ꯇꯧꯔꯛꯑ ꯂꯩ ꯅꯠꯇ꯭ꯔꯥ ꯀꯔꯤ ꯂꯩꯕꯖꯥꯠꯅ
ꯎꯝ ꯊꯥꯖꯕ ꯋꯥ ꯑꯝ ꯀꯩ ꯍꯥꯏꯕ ꯀꯩ ꯍꯥꯏꯕ
ꯃꯤ ꯐꯣꯟ ꯇꯧꯔꯉꯥꯏꯩꯅ ꯗꯤꯁꯇꯔꯕ ꯇꯧꯔꯔꯤꯅꯤ ꯅꯨꯄꯥꯁꯦ
ꯀꯅꯥꯔꯣ
ꯂꯩꯁꯥꯕꯤꯗ ꯀꯣꯜ ꯇꯧꯔꯤꯌꯦ ꯍꯥꯏꯔꯒꯦ
ꯑꯁ ꯇꯧꯍꯟꯅꯤꯡꯉꯕ ꯃꯥꯜꯂꯦ ꯅꯪꯒꯤꯁꯦ
ꯅꯠꯇꯦ ꯀꯔꯤ ꯅꯠꯇꯦ ꯁꯤ ꯅꯨꯄꯥꯁꯦ ꯀꯣꯜ ꯄꯥꯏ ꯑꯣꯏꯅ ꯑꯩꯉꯣꯟꯗ ꯊꯥꯔꯛꯑꯦꯕ ꯑꯗꯨꯒꯤ ꯑꯩꯅ ꯂꯩꯁꯥꯕꯤꯗ ꯀꯣꯜ ꯇꯧꯔꯤꯌꯦ ꯍꯥꯏꯅ ꯃꯦꯁꯦꯁ ꯊꯥꯕꯤꯈ꯭ꯔꯦ
ꯎꯝ
ꯑꯣ ꯑꯣꯀꯦ ꯍꯥꯏꯔꯦ
ꯁꯠꯅꯤꯡꯈꯤꯗꯕ ꯅꯠꯇꯦ ꯃꯥꯁꯨ ꯁꯤꯗ ꯇꯧꯔꯛꯀꯦꯅ ꯍꯥꯏꯔꯝꯃꯤ
ꯑꯣ
ꯖꯤꯝ ꯁꯥꯟꯅꯕꯅꯨ ꯖꯤꯝꯒꯤ ꯐꯣꯇꯣ ꯊꯝꯕꯅꯨꯄꯥꯥꯅ
ꯈꯪꯗꯦꯍꯦ ꯑꯩꯕꯖꯥ ꯌꯦꯡꯒꯦ ꯀꯅꯥ ꯀꯅꯥꯔꯣ ꯈꯪꯗꯦ
ꯈꯔ ꯌꯥꯝ ꯇꯥꯕ ꯅꯨꯄꯥꯗꯣ ꯃꯤꯁꯤꯒꯤ ꯐꯤꯟ
ꯈꯟꯗꯦꯕ ꯑꯗꯨꯁꯨ ꯑꯩꯁꯦ ꯄ꯭ꯔ ꯄꯤ ꯌꯦꯡꯗꯦꯕ ꯒ꯭ꯔꯨꯞꯇ
ꯑꯪꯀꯜ ꯃꯤꯦꯁꯤꯒꯤ ꯐꯤ ꯈꯔ ꯑꯗꯨꯝ ꯄꯥꯏꯅ ꯑꯩꯉꯣꯟꯗ ꯑꯗꯨꯝ ꯈꯔ ꯇꯥ ꯅꯨꯄꯥꯗꯣ
ꯃꯁ ꯐ ꯐꯖꯕ꯭ꯔꯅꯦ
ꯍꯣꯏ ꯀꯣꯏꯈ꯭ꯔꯣ ꯅꯪ ꯃꯥꯕꯨ ꯐꯖꯅ
ꯏꯁ ꯖꯤꯝ ꯁꯥꯟꯅꯕ ꯅꯨꯄꯥ ꯌꯥꯝꯕꯅꯤꯀꯣ
ꯅꯪꯁꯨ ꯃꯁꯛ ꯐꯖꯕ ꯌꯥꯝ ꯊꯤꯗꯥꯏꯅꯦ ꯃꯤ ꯋꯥꯡ ꯆꯥꯎꯕ ꯃꯁꯛ ꯐꯖꯕ ꯈ ꯈꯔꯒꯤ ꯐꯖꯕ ꯁꯛ ꯌꯥꯝ ꯐꯖꯕ ꯅꯠꯇꯦ ꯅꯣꯏꯒꯤ ꯅꯨꯄꯤ ꯇꯥꯏꯞꯁꯦ ꯁ ꯈꯔꯗꯤ ꯈꯔꯗꯤ ꯌꯥꯔꯦ ꯈꯔ ꯃꯤ ꯋꯥꯡ ꯆꯥꯎꯕ ꯅꯨꯄꯤꯕꯨ ꯀꯦꯌꯔ ꯇꯧꯕ ꯑꯗꯨꯒꯨꯝꯕ ꯉꯥꯛꯇ
ꯏꯁ
ꯑꯃ ꯍꯥꯏꯔꯁꯨ ꯋꯥꯡ ꯆꯥꯎꯕ ꯋꯥꯡ ꯆꯥꯎꯕ
ꯑꯩꯈꯣꯏ ꯑꯩꯈꯣꯏ ꯀꯩꯅꯣꯗꯨꯔ ꯑꯩꯈꯣꯏ ꯆꯞ ꯃꯥꯟꯅꯗ꯭ꯔꯥ
ꯍꯣꯏ ꯍꯣꯏ
ꯑꯣ ꯈꯔ ꯅꯦꯝꯔꯒꯀꫭ
ꯎꯝ
ꯍꯥ
ꯍꯣꯏ
ꯈꯉꯦ ꯈꯉꯦ ꯑꯩ ꯈꯉꯦ
ꯀꯃꯥꯏꯅ ꯈꯪꯕ꯭ꯔꯣ
ꯃꫭꯏꯁꯨ ꯍꯈꯣꯏ ꯀꯩꯅꯣ ꯑꯩꯈꯣꯏ ꯂꫭꯟ ꯆꯞ ꯃꯥꯟꯅꯩꯅ ꯑꯗꯨ
ꯀꯔꯤ ꯍꯥꯏꯕ
ꯀꯥꯎꯅꯩꯑꯦ ꯀꯣꯂꯦꯖ ꯀꯥꯔꯤꯉꯩꯒꯤꯁꯨ
ꯆꯨꯝꯕ꯭ꯔ
ꯅꯪ ꯀꯣꯂꯦꯖ ꯀꯥꯔꯤꯉꯩꯗ ꯅꯪ ꯇꯧꯗꯕ꯭ꯔꯅꯦ ꯏꯁ꯭ꯄꫭꫪꯁ ꯀꯨꯝꯕ ꯁꯥꯟꯅꯕ ꯑꯗꯨꯒꯨꯝꯕ ꯇꯧꯗꯕ꯭꯭ꯔꯅ
ꯇꯧꯗꯦ ꯑꯩ ꯀꫭꯂꯦꯖ ꯄꯥꯛ ꯀꯥꯗꯦ
ꯂꯥꯛꯇꯦ
ꯀꯥꯏ ꯆꯠꯔꯒ ꯂꯩꯕꯅꯥꯅꯦ ꯑꯗꯨꯗꯤ
ꯌꯨꯝ ꯑꯗꯨꯝ
ꯍꯥꯥ
ꯌꯨꯝꯗ ꯑꯗꯨꯨꯝ ꯂꯩꯌꯦꯕ
ꯀꯣꯂꯦꯖ ꯀꯌꯥ ꯀꯥꯔꯤꯉꯩꯗ ꯀꯣꯂꯦꯖ ꯂꯥꯛꯇ꯭ꯔꯒ ꯀꯃꯥꯏꯅ ꯀꯣꯂꯦꯖ ꯂꫭꯏꯕ‌꯭ꯔ ꯗꯨꯗꯤ
ꯑꯗꯨꯝ ꯑꯦꯛꯖꯥꯝ ꯊꯥꯔ ꯂꯣꯏꯌꯦꯅ
ꯌꯥꯕ ꯃꯥꯜꯂꯦ ꯑꯗꯨꯒꯤꯅꯦ
ꯀꯣꯂꯦꯖ ꯀꯥꯔꯒꯩ ꯇꯧꯔꯅꯤ ꯀ꯭ꯂꯥꯁꯇ ꯂꯥꯛꯑꯒ
ꯅꯣꯡꯅꯤꯡꯉꯤꯍꯦ ꯅꯪ ꯑꯩꯈꯣꯏ ꯀꯣꯂꯦꯖ ꯆꯞ ꯃꯥꯟꯅꯔꯒ ꯂꯩꯕꯗ ꯈꯪꯗꯕ ꯑꯩꯁꯦ
ꯑꯩꯁꯦ ꯅꯪꯁꯨ ꯁꯝꯕꯜ ꯈꯥꯆꯤꯜꯂꯒ
ꯍꯣꯏ ꯑꯗꯨꯒꯤꯅꯤ ꯉꯛꯄꯗꯣ